ꯍꯜꯂꯣ ꯍꯧꯅ ꯇꯥꯕ꯭ꯔꯣ
ꯀꯔꯤ ꯍꯥꯏꯕ ꯏꯇꯥ
ꯍꯧꯅ ꯇꯥꯕ꯭ꯔꯣ
ꯑꯥ ꯌꯥꯝ ꯍꯧꯕꯗꯤ ꯑꯣꯏꯗꯦ ꯑꯗꯨꯕꯨ ꯑꯗꯨꯝ ꯈꯔ ꯈꯔꯗꯤ ꯇꯥꯏꯌꯦ ꯆꯥꯛ ꯏꯁꯤꯡ ꯆꯥꯎꯔꯕ꯭ꯔꯣ ꯆꯥꯔꯦ ꯆꯥꯔꯦ ꯑꯗꯣ ꯀꯔꯤꯅꯣ ꯌꯥꯝ ꯁꯧꯕ ꯑꯃꯒꯤ ꯒꯤ ꯇꯥꯏꯞꯇ ꯇꯧꯏꯕꯣ ꯏꯆꯥꯥꯛ ꯏꯟꯁꯥꯡꯒ ꯊꯣꯡꯉꯤꯕꯔꯣ ꯏ ꯇꯕꯣ
ꯆꯥꯛ ꯌꯦꯟꯁꯥꯡꯗꯤ ꯊꯣꯡꯗꯦꯅꯦ ꯑꯗꯨ ꯁꯤꯗ ꯃꯣꯏ ꯑꯉꯥꯡꯈꯩ ꯏꯁꯩ ꯇꯥꯕꯅꯦ ꯑꯗꯨꯗꯨꯒꯤ ꯀꯩꯅꯣꯗ ꯃꯣꯏꯁꯤꯗ ꯍꯌꯦꯡꯈꯩ ꯍꯌꯦꯡ ꯑꯉꯥꯡ ꯆꯤꯡ ꯀꯥꯕ ꯆꯠꯅꯦꯅ ꯍꯥꯏꯕ ꯃꯣꯏ ꯍꯧꯖꯤꯛ ꯂꯩ ꯂꯩ ꯐꯖꯕ ꯑꯃ ꯁꯥꯠꯂꯦꯅ ꯂꯩ ꯑꯅꯧꯕ ꯃꯈꯜꯒꯤ ꯂꯩ ꯑꯅꯧꯕ ꯑꯃ ꯁꯥ ꯑꯅ ꯇꯧꯕꯗꯣ ꯍꯪꯒꯄꯥꯟ ꯃꯆꯨꯒ ꯍꯤꯒꯣꯛ ꯃꯆꯨꯒ ꯂꯩ ꯑꯃ ꯁꯥꯠꯂꯦꯅ ꯆꯤꯡ ꯑꯃꯗ ꯇꯧꯕꯗꯣ ꯑꯗꯨꯗ ꯆꯠꯅꯦꯅ ꯀꯟꯅ ꯇꯧꯅꯔꯤꯕ ꯍꯌꯦꯡꯗꯣ ꯑꯗꯨꯗꯒꯤ ꯃꯣꯏ ꯄꯣꯠ ꯆꯩꯩ ꯂꯣꯏꯁꯤꯟꯕꯒꯤ ꯂꯥꯡꯕꯗꯤ ꯇꯧꯅꯕꯅꯦ ꯑꯗꯨꯅ ꯑꯣꯏꯔꯝꯒꯅꯤ
ꯑꯣ ꯀꯩꯅꯣ ꯍꯥꯏꯁꯤꯕꯣ ꯂꯩ ꯑꯅꯧꯕ ꯊꯣꯛꯂꯛꯑꯕ ꯑꯩꯗꯤ ꯀꯩꯝꯇꯕꯨ ꯇꯥꯗꯦꯅꯦ ꯇꯧꯔꯤꯁꯦ ꯀꯃꯥꯏꯅ ꯇꯧꯕ ꯂꯩꯅꯣ ꯅꯪꯅꯦ ꯈꯪꯕ꯭ꯔꯣ ꯈꯤꯇꯥ ꯇꯥꯎꯍꯧꯗꯅ ꯑꯩꯁꯦ ꯍꯧꯖꯤꯛꯀꯥꯟꯁꯦ ꯏ ꯄꯥꯎꯁꯦ ꯑꯃꯠꯇ ꯇꯥꯗ꯭ꯔꯦ ꯑꯗꯨꯅ ꯀꯔꯤ ꯇꯧꯔꯤ ꯈꯣꯠꯂꯤꯒꯁꯦ ꯑꯃꯠꯇ ꯈꯪꯕ ꯅꯠꯇ꯭ꯔꯦ ꯇꯧꯔꯤꯁꯦ
ꯍꯧꯖꯤꯛꯀꯥꯟꯁꯤ ꯃꯣꯏ ꯍꯧꯖꯤꯛꯀꯤ ꯂꯩꯁꯤ ꯑꯩꯁꯨ ꯐꯖꯅꯗꯤ ꯈꯪꯕ ꯅꯠꯇꯦꯕ ꯑꯩꯈꯣꯏꯒꯤ ꯅꯧꯅ ꯄꯨꯊꯣꯛꯄ ꯂꯩ ꯑꯃ ꯑꯣꯏꯔ ꯃꯥꯜꯂꯦꯕ ꯑꯩꯈꯣꯏꯒꯤ ꯌꯥꯝꯅ ꯐꯖꯕ ꯂꯩ ꯃꯈꯜ ꯑꯃ ꯍꯥꯏ ꯇꯥꯔꯦ ꯃꯥꯁꯤ ꯂꯩꯁꯤ ꯅꯣꯡꯖꯨꯊꯥꯗ ꯑꯣꯏꯅ ꯁꯥꯠꯂꯦ ꯍꯥꯏꯌꯦꯕ ꯍꯧꯖꯤꯛꯁꯤ ꯅꯣꯡꯖꯨꯊꯥ ꯑꯣꯏꯗꯅ ꯏꯉꯥ ꯏꯉꯦꯟ ꯑꯗꯨꯃꯥꯏꯅ ꯑꯣꯏꯔꯒ ꯏꯉꯥꯏꯉꯟꯗ ꯆꯨꯕ꯭ꯔꯥ ꯅꯣꯡꯁꯤ ꯅꯠꯇ꯭ꯔꯥ ꯅꯠꯇ꯭ꯔꯒꯅ ꯀꯔꯝ ꯀꯥꯟꯗꯁꯤ
ꯍꯣꯏ ꯏꯉꯥꯗꯣ ꯅꯣꯡ ꯆꯨꯒꯂꯅ ꯑꯗꯨꯃꯥꯏꯅꯗꯤ ꯏꯉꯥꯁꯦ ꯅꯣꯡꯖꯨ ꯄꯊꯥ ꯑꯣꯏꯅꯗꯤ ꯍꯥꯏꯅꯕꯅꯦ ꯑꯗꯨꯃꯥꯏꯅ ꯇꯧꯕꯅꯦ ꯑꯁ ꯑꯗꯨꯕꯨ ꯂꯩꯗꯨꯕꯨ ꯂꯩ ꯇꯧꯋꯦ ꯍꯥꯏꯗꯨꯕꯨ ꯍꯥꯟꯅꯒꯤ ꯑ ꯃꯐꯝꯗꯨꯗ ꯑꯗꯨꯝ ꯐ ꯍꯧꯔꯒ ꯂꯥꯛꯄ ꯎꯝ ꯃꯐꯝꯗꯨꯗ ꯑꯗꯨꯝ ꯍꯧꯖꯔꯛꯄ ꯊꯥꯏꯅꯗꯒꯤ ꯐꯪꯉꯛꯄ ꯄꯣꯠꯂ ꯅꯠꯇ꯭ꯔꯒ ꯎ ꯃꯐꯝ ꯑꯇꯣꯞꯄꯗꯒꯤ ꯄꯨꯔꯛꯑꯒ ꯅꯧꯅ ꯊꯥꯕ ꯄꯣꯠꯂꯣ ꯑꯗꯨꯕꯨ ꯈꯪꯕ꯭ꯔꯣꯏ ꯇꯥꯕꯣ
ꯃꯁꯤꯒꯤꯁꯤ ꯑꯩꯈꯣꯏꯒꯤ ꯍꯥꯟꯅ ꯑꯗꯨꯝ ꯍꯧꯖꯕ ꯄꯣꯠꯇꯤ ꯑꯣꯏꯗꯣꯏꯅꯦꯕ ꯑꯩꯈꯣꯏꯒꯤ ꯂꯝꯁꯤꯗ ꯑꯗꯨꯗꯨꯒ ꯍꯥꯏꯗꯤ ꯑꯩꯈꯣꯏꯅ ꯑꯩꯈꯣꯏꯒꯤ ꯆꯤꯡꯒꯤ ꯑꯩꯈꯣꯏꯒꯤ ꯃꯐꯝ ꯑꯃꯗ ꯈꯛꯇꯪ ꯍꯧꯕ ꯍꯥꯏꯇꯥꯔꯦ ꯍꯥꯏꯗꯤ ꯃꯥꯒꯤ ꯂꯩꯕ ꯃꯐꯝꯁꯦ ꯑꯁꯤ ꯈꯛꯇꯗ ꯑꯍꯥꯟꯕ ꯑꯣꯏꯅ ꯐꯪꯕꯗꯤ ꯑꯣꯏꯗ ꯑꯣꯏꯗꯣꯏꯅꯦꯕ ꯍꯧꯖꯤꯛꯀꯤꯁꯦ ꯍꯥꯏꯗꯤ ꯃꯁꯤꯁꯦ ꯍꯥꯟꯅꯗꯒꯤꯗꯤ ꯐꯪꯕꯗꯤ ꯑꯣꯏꯔꯒ ꯑꯩꯈꯣꯏꯅ ꯅꯧꯅ ꯊꯤꯖꯤꯟꯕ ꯄꯣꯠ ꯍꯥꯏꯇꯥꯔꯦ ꯅꯧꯅ ꯊꯦꯡꯅꯕ ꯍꯥꯏꯇꯥꯔꯦ ꯍꯥꯟꯅ ꯎꯗ꯭ꯔꯤꯕ ꯑꯩꯈꯣꯏꯅ ꯅꯧꯅ ꯊꯦꯡꯅꯕ ꯄꯣꯠ ꯑꯗꯨꯃꯥꯏꯅ ꯑꯣꯏꯗꯣꯏꯅꯦ ꯃꯁꯤ ꯑꯩꯈꯣꯏꯅ ꯊꯤꯖꯤꯜꯂꯗꯤ ꯄ꯭ꯔꯤꯊꯤꯕꯤꯒꯤ ꯑꯇꯣꯞꯄ ꯃꯐꯝꯗꯁꯨ ꯂꯩꯔꯝꯕ ꯌꯥꯏꯅꯕꯨꯗꯤ ꯑꯗꯨꯝ ꯊꯥꯖꯕꯁꯤ ꯂꯩ ꯑꯗꯨꯕꯨ ꯍꯧꯖꯤꯛꯀꯤ ꯑꯣꯏꯅꯗꯤ ꯍꯥꯏꯗꯤ ꯑꯩꯈꯣꯏ ꯁꯤꯗꯩꯁꯨ ꯄꯪꯪꯂꯥꯞ ꯂꯥꯞꯇꯕ ꯑꯩꯈꯣꯏꯒꯤ ꯃꯃꯥꯡꯁꯤꯡꯤꯡ ꯂꯩꯗꯅ ꯃꯃꯥꯡꯁꯤꯡ ꯃꯌꯥꯝꯅ ꯆꯠꯅꯔꯤꯁꯤꯒꯤ ꯑꯩꯈꯣꯏꯒꯤ ꯃꯊꯪꯒꯤ ꯆꯤꯡꯗ ꯂꯥꯟꯊꯣꯛꯑꯒꯅꯤ ꯑꯗꯨꯃꯥꯏꯅ ꯍꯥꯏꯌꯦ ꯑꯉꯥꯡꯈꯩꯁꯦ ꯑꯗꯨ ꯃꯣꯏ ꯑꯍꯤꯡ ꯂꯦꯛꯑꯒ ꯈꯣꯠꯂꯒ ꯑꯗꯨꯃꯥꯏꯅ ꯆꯠꯇꯣꯔꯤ ꯃꯥꯜꯂ ꯅꯪꯒꯤ ꯆꯠꯅꯤꯡꯗ꯭ꯔꯣ ꯂꯩꯗꯨꯣ ꯌꯦꯡꯕ
ꯑꯁ ꯑꯩꯗꯤ ꯀꯤꯗ ꯑꯗꯨꯃꯥꯏꯅ ꯆꯤꯡꯗ ꯌꯥꯝ ꯂꯥꯟꯊꯣꯛꯑ ꯈꯣꯠꯂꯒ ꯆꯠꯀꯗꯧꯕ ꯑꯣꯏꯔꯗꯤ ꯂꯤꯟ ꯅꯨꯡ ꯇꯤꯟ ꯀꯥꯡ ꯌꯥꯝ ꯊꯦꯡꯅꯔꯗꯤ ꯀꯤꯖꯩꯌꯦꯕ ꯑꯩꯗꯤ ꯑꯗꯨꯒ ꯋꯥꯁꯨ ꯋꯥꯒꯗꯕ ꯃꯥꯜꯂꯦ ꯑꯗꯨꯗꯣ ꯑꯩꯅꯅꯦ ꯁꯨꯝ ꯍꯥꯏꯗꯤ ꯃꯐꯝꯗꯨꯗ ꯍꯧꯕ꯭ꯔꯥ ꯑꯇꯣꯞꯄꯗꯒꯤ ꯄꯣꯔꯛꯄ꯭ꯔꯥꯅ ꯍꯪꯉꯤꯁꯦ ꯑꯗꯨꯃꯥꯏꯅꯅꯦ ꯄꯥꯝꯕꯤ ꯀꯩꯀꯥ ꯑꯗꯩꯗꯤ ꯄꯥꯝꯕꯤ ꯅꯠꯇ꯭ꯔꯁꯨ ꯑꯇꯣꯞꯄ ꯖꯤꯕ ꯀꯩꯀꯥꯁꯦ ꯍꯥꯏꯗꯤ ꯑꯩꯈꯣꯏ ꯃꯤꯑꯣꯏꯕꯅ ꯇꯧꯔꯤꯁꯤꯒ ꯆꯞ ꯃꯥꯟꯅꯅꯅꯦ ꯍꯥꯏꯗꯤ ꯐꯖꯩ ꯈꯣꯠꯂꯤ ꯑꯗꯩꯗꯤ ꯐꯩꯌꯦꯅꯅꯦ ꯄꯣꯔꯛꯄꯁꯦ ꯃꯥꯒꯤ ꯃꯍꯧꯁꯥꯒꯤ ꯑꯣꯏꯕ ꯃꯐꯝꯗꯨꯗ ꯅꯠꯇꯕꯤ ꯑꯇꯣꯞ ꯑꯅꯧꯕꯗ ꯄꯣꯔꯛꯄꯁꯦ ꯀꯩꯒꯨꯝꯕ ꯄꯣꯔꯛꯏꯕ ꯄꯣꯠꯇꯨꯅꯅꯦ ꯍꯥꯟꯅꯒꯤ ꯑꯅꯧꯕ ꯃꯐꯝꯗꯨꯗꯒꯤ ꯑꯅꯧꯕ ꯃꯐꯝꯗꯨꯗ ꯍꯥꯟꯅꯅ ꯂꯩꯖꯔꯝꯕ ꯄꯥꯝꯕꯤꯁꯤꯡꯅ ꯑꯗꯩ ꯖꯤꯕꯁꯤꯡꯁꯦ ꯂꯣꯏꯅꯅꯦ ꯃꯣꯏꯅ ꯈꯨꯗꯨꯝ ꯆꯟ ꯐꯜꯂꯒꯅꯦ ꯃꯣꯏ ꯉꯥꯛꯇ ꯂꯩꯍꯧꯕꯒꯤ ꯐꯤꯕꯝꯗꯣ ꯇꯧꯕ ꯑꯃꯨꯛ ꯃꯔꯛ ꯃꯔꯛꯇ ꯌꯥꯎꯋꯦꯕ ꯑꯗꯨꯑꯣꯏꯗꯤ ꯃꯥꯗꯣ ꯐꯖꯩꯑꯅ ꯄꯣꯔꯛꯑꯗꯣ ꯍꯥꯟꯅꯒꯤ ꯄꯣꯠ ꯆꯩꯁꯤꯡꯗꯣ ꯂꯣꯏꯅ ꯃꯥꯡꯍꯟ ꯇꯥꯛꯍꯟꯕꯗꯣ ꯑꯣꯏꯔꯗꯤ ꯃꯥꯅ ꯃꯔꯝ ꯑꯣꯏꯔꯒ ꯑꯗꯨꯃꯥꯏꯅ ꯃꯥꯡꯍꯟꯕ ꯑꯣꯏꯔꯗꯤ ꯀꯥꯟꯅꯕ ꯄꯣꯠ ꯑꯣꯏꯗꯦꯗꯅ ꯑꯩꯈꯣꯏꯗꯗꯤ ꯑꯗꯨꯗꯨꯒꯤ ꯑꯩꯁꯦ ꯑꯊꯨꯝꯕ ꯑꯃꯨꯛ ꯑꯣꯏꯔꯝꯒꯗ꯭ꯔꯅ ꯄꯥꯈꯠꯇꯅ ꯇꯧꯔꯤꯅꯤꯅꯤ ꯑꯗꯨꯃꯥꯏꯅ ꯍꯦꯛꯇ ꯇꯧꯕꯁꯦ ꯃꯍꯧꯁꯥꯒꯤ ꯈꯜꯗ ꯌꯥꯝ ꯌꯥꯝꯅ ꯑꯀꯥꯏꯕ ꯄꯤꯕ ꯑꯗꯨꯗꯨꯒꯤꯅꯤ ꯑꯩꯅ ꯍꯪꯉꯤꯁꯤꯗꯤ ꯃꯨꯟꯅ
ꯃꯣꯏꯒꯤꯁꯤꯗꯤ ꯑꯩꯈꯣꯏꯒꯤ ꯑꯗꯨꯃꯥꯏꯅ ꯑꯇꯣꯞꯄ ꯃꯐꯝꯗꯒꯤ ꯄꯨꯔꯛꯄꯗꯤ ꯍꯥꯏꯗꯦ ꯍꯥꯏꯗꯤ ꯍꯧꯖꯤꯛꯁꯤ ꯌꯥꯝ ꯀꯟꯅ ꯃꯣꯏ ꯊꯤꯖꯤꯟꯕ ꯊꯤꯖꯤꯜꯂꯤ ꯇꯧꯔꯤꯁꯦ ꯑꯗꯨꯗꯨꯒ ꯍꯥꯏꯗꯤ ꯑꯩꯈꯣꯏꯅ ꯍꯥꯟꯅ ꯎꯗꯕ ꯍꯥꯏ ꯇꯥꯔꯦ ꯃꯐꯝꯁꯤ ꯃꯤ ꯀꯔꯤ ꯀꯔꯤ ꯆꯪꯒꯗꯕ ꯍꯥꯏ ꯇꯥꯔꯦ ꯍꯧꯖꯤꯛꯇ ꯅꯧꯅ ꯑꯩꯈꯣꯏꯒꯤ ꯃꯣꯏꯁꯤ ꯆꯤꯡ ꯂꯝꯕꯤ ꯑꯃ ꯁꯥꯏ ꯍꯥꯏꯌꯦ ꯑꯩꯈꯣꯏꯒꯤ ꯇꯝꯄꯥꯛꯀ ꯐꯥꯎꯅꯅꯕ ꯂꯝ ꯑꯃ ꯑꯁꯤꯒꯤ ꯆꯤꯡ ꯂꯝꯕꯤꯁꯤꯗꯤ ꯁꯥꯕꯒꯤ ꯑꯩꯈꯣꯏꯒꯤ ꯃꯣꯏꯒꯤ ꯄꯣꯁ ꯌꯨꯡꯕ ꯃꯤ ꯂꯝꯕꯤ ꯁꯦꯝꯕꯒꯤ ꯂꯝꯕꯤ ꯀꯛꯄꯒꯤ ꯃꯤ ꯃꯌꯥꯝ ꯃꯌꯥꯝ ꯂꯥꯛꯏꯗꯅ ꯁꯤꯟꯃꯤ ꯃꯌꯥꯝ ꯂꯥꯛꯄꯁꯦ ꯁꯤꯟꯃꯤ ꯃꯌꯥꯝ ꯂꯥꯛꯄ ꯗ ꯁꯤꯟꯃꯤ ꯃꯈꯩꯁꯤꯅ ꯑꯩꯈꯣꯏꯒꯤ ꯂꯣꯛ ꯑꯃꯁꯨ ꯆꯦꯜꯂꯤ ꯍꯥꯏꯌꯦꯕ ꯃꯈꯥꯁꯤꯗ ꯂꯣꯛꯁꯤꯗꯒꯤ ꯏꯁꯤꯡ ꯂꯧꯈꯠꯄ ꯈꯣꯠꯄ ꯇꯧ ꯀꯥꯟꯁꯤꯗ ꯁꯨꯃꯥꯏꯅ ꯂꯩ ꯃꯈꯜꯁꯦ ꯑꯩꯈꯣꯏꯒꯤ ꯄꯥꯛꯇꯛꯅꯅ ꯑꯗꯨꯃꯥꯏꯅ ꯊꯦꯡꯅꯕꯅꯤ ꯍꯥꯏ ꯃꯅꯝꯁꯨ ꯌꯥꯝ ꯅꯨꯡꯁꯤꯕ ꯑꯣꯏꯔꯖꯥꯠꯅꯤ ꯍꯧꯖꯤꯛꯀꯤ ꯂꯩ ꯃꯈꯜꯁꯦ ꯑꯗꯩ ꯀꯗꯥꯏꯗꯒꯤꯅꯣ ꯃꯅꯝ ꯅꯨꯡꯁꯤꯕ ꯑꯃ ꯅꯝꯃꯛꯏꯁꯦꯅ ꯁꯨꯃꯥꯏꯅ ꯌꯦꯡꯅꯔꯨꯀꯥꯟꯗ ꯍꯧꯖꯤꯛꯀꯤ ꯂꯩꯁꯦ ꯍꯦꯛꯇ ꯄꯥꯛꯇꯛꯅꯅ ꯌꯥꯝꯅ ꯐꯖꯅ ꯑꯗꯨꯃꯥꯏꯅ ꯁꯥꯠꯄ ꯁꯥꯠꯂꯒ ꯂꯩꯔꯝꯃꯤ ꯍꯥꯏꯌꯦꯕ ꯑꯗꯨꯗꯒꯤꯗꯤ ꯑꯩꯈꯣꯏꯒꯤ ꯎꯃꯪꯒꯤ ꯊꯕꯛ ꯇꯧꯕ ꯃꯤ ꯃꯈꯩ ꯂꯩꯗꯅ ꯎꯃꯪ ꯌꯣꯛꯈꯠꯄꯒꯤ ꯊꯕꯛ ꯇꯧꯔꯤꯕ ꯑꯩꯈꯣꯏꯒꯤ ꯀꯩꯅꯣ ꯃꯈꯩꯁꯤꯗ ꯍꯥꯏꯇꯥꯔꯦ ꯃꯣꯏꯒꯤ ꯃꯀꯣꯛ ꯊꯣꯡꯕ ꯊꯕꯛ ꯇꯧꯔꯤꯕ ꯃꯈꯩꯁꯤꯗ ꯀꯧꯔꯒ ꯈꯣꯠꯂꯒ ꯌꯦꯡꯍꯟ ꯀꯥꯟꯗ ꯑꯦ ꯁꯤꯗꯤ ꯑꯅꯧꯕ ꯃꯈꯜꯒꯤ ꯂꯩ ꯑꯃꯅꯤ ꯑꯩꯈꯣꯏꯒꯤ ꯂꯝꯁꯤꯗ ꯍꯥꯏꯗꯤ ꯅꯧꯅ ꯑꯩꯈꯣꯏꯅ ꯐꯪꯕ ꯊꯤꯖꯤꯟꯕ ꯍꯥꯏ ꯇꯥꯔꯦ ꯑꯗꯨꯃꯥꯏꯅ ꯇꯧꯔꯒ ꯃꯌꯥꯝꯁꯦ ꯍꯧꯖꯤꯛꯁꯤ ꯌꯦꯡꯕ ꯆꯠꯅꯔꯒ ꯑꯗꯨꯃꯥꯏꯅ ꯇꯧꯏ ꯍꯥꯏꯕꯅꯤ ꯑꯗꯨ ꯑꯩꯈꯣꯏꯒꯤ ꯂꯝꯁꯤꯗ ꯃꯁꯥꯅ ꯍꯧꯖꯔꯛꯄ ꯑꯣꯏꯕꯅꯤꯅ ꯍꯧꯖꯤꯛ ꯏꯇꯥꯅ ꯍꯥꯏꯔꯤꯕ ꯋꯥꯐꯝ ꯍꯥꯏꯕꯗꯤ ꯃꯥꯒꯤ ꯑꯀꯣꯏꯕꯗ ꯂꯩꯔꯤꯕ ꯅꯥꯄꯤ ꯁꯤꯡꯕꯤ ꯑꯇꯣꯞꯄ ꯀꯩꯅꯣ ꯃꯈꯩꯁꯤ ꯑꯁꯤꯗꯗꯤ ꯑꯀꯥꯏꯕꯗꯤ ꯄꯤꯒꯗꯕ ꯃꯥꯟꯗꯦ ꯃꯣꯏꯅ ꯍꯥꯏꯕꯒꯤ ꯃꯑꯣꯡꯁꯤꯗ
ꯑꯗꯨꯕꯨ ꯑꯣꯏꯔꯗꯤ ꯀꯩꯝ ꯀꯥꯏꯗꯦꯗ ꯁꯨꯝ ꯍꯥꯏꯗꯤ ꯐꯖꯕꯅꯤ ꯌꯦꯡꯕꯗ ꯉꯥꯏꯍꯥꯛꯀꯤ ꯅꯨꯡꯉꯥꯏ ꯈꯣꯠꯂꯦꯅ ꯇꯧꯔ ꯑꯗꯨꯃꯥꯏꯅ ꯄꯨꯣꯔꯛꯑꯒ ꯌꯥꯝ ꯑꯀꯥꯏꯕ ꯄꯤꯌꯦꯕ ꯑꯗꯨꯗꯤ ꯅꯨꯡꯉꯥꯏꯇꯕ ꯍꯥꯏ ꯇꯔꯦ ꯑꯗꯨꯃꯥꯏꯅ ꯇꯧꯕꯁꯤꯗꯣ ꯑꯗꯨꯃꯥꯏꯅ ꯇꯧꯔ ꯈꯣꯠꯂꯒ ꯃꯥꯡꯈꯤꯕ ꯁꯥ ꯉꯥ ꯑꯗꯩꯗꯤ ꯄꯥꯝꯕꯤꯁꯤꯡ ꯃꯌꯥꯝ ꯑꯃ ꯂꯩꯔꯦꯕ ꯑꯗꯨꯒꯨꯝꯕ ꯑꯣꯏꯕꯅꯤꯅꯅꯦ ꯑꯗꯨꯃꯥꯏꯅ ꯇꯧꯕ ꯍꯥꯏꯗꯤ ꯐꯖꯩꯗꯅꯁꯨ ꯄꯣꯠ ꯑꯃ ꯍꯦꯛꯇ ꯄꯣꯔꯛꯄꯁꯦ ꯑꯩꯈꯣꯏꯗꯤ ꯆꯦꯛꯁꯤꯜꯂꯒ ꯐꯖꯅ ꯌꯦꯡꯉꯒ ꯇꯧꯕ ꯅꯠꯇ꯭ꯔꯗꯤꯅꯦ ꯍꯧꯖꯤꯛꯀꯥꯟꯗꯤꯅꯦ ꯎꯝ ꯃꯍꯧꯁꯥꯒꯤ ꯈꯜꯁꯤꯁꯨ ꯌꯥꯝ ꯀꯥꯏꯔꯕ ꯑꯣꯏꯕꯅꯤꯅꯅꯦ ꯐꯔꯛ ꯌꯥꯝ ꯇꯥꯏ ꯍꯥꯏꯇꯥꯔꯦ ꯐꯖꯩꯌꯦꯅ ꯍꯦꯛꯇ ꯄꯥꯝꯕꯤ ꯑꯃꯁꯨ ꯍꯦꯛꯇ ꯄꯨꯔꯒ ꯊꯥꯕ ꯈꯣꯠꯄ ꯇꯧꯕꯁꯦ ꯌꯥꯝꯅ ꯈꯨꯗꯣꯡ ꯊꯤꯅꯤꯡꯉꯥꯏ ꯑꯣꯏꯔꯦ
ꯃꯥꯅꯤ ꯃꯥꯅꯤ ꯆꯨꯝꯃꯤ ꯍꯥꯏꯕ ꯍꯥꯏꯗꯤ ꯑꯩꯈꯣꯏꯅ ꯐꯖꯩ ꯍꯥꯏꯔꯒ ꯄꯨꯔꯛꯑꯁꯨ ꯐꯖꯔꯤꯗꯨ ꯃꯥꯒꯤ ꯐꯖꯕ ꯌꯦꯡꯕꯗ ꯐꯖꯕ ꯑꯣꯏꯔꯦ ꯒ ꯍꯥꯏꯗꯤ ꯑꯩꯈꯣꯏꯒꯤ ꯍꯋꯥ ꯅꯨꯡꯁꯤꯠꯇ ꯁꯣꯛꯍꯟꯕ ꯐꯥꯎꯁꯨ ꯌꯥꯎꯋꯤ ꯑꯗꯨ ꯅꯠꯇ꯭ꯔꯒ ꯏꯇꯥꯅ ꯍꯧꯖꯤꯛ ꯍꯥꯏꯔꯤꯕ ꯃꯥꯒꯤ ꯃꯔꯥꯁꯤꯅ ꯑꯩꯈꯣꯏꯒꯤ ꯀꯩꯅꯣꯁꯤꯗꯒꯤ ꯑꯩꯈꯣꯏꯒꯤ ꯂꯩꯕꯥꯛꯁꯤꯗꯒꯤ ꯂꯩꯅꯨꯡꯁꯤꯗꯒꯤ ꯐꯪꯉꯤꯕ ꯑꯩꯈꯣꯏꯒꯤ ꯀꯥꯅꯕ ꯀꯩꯅꯣ ꯃꯈꯩꯁꯤ ꯍꯥꯏ ꯇꯥꯔꯦ ꯀꯥꯅꯕ ꯑꯩꯈꯣꯏꯒꯤ ꯄꯥꯝꯕꯤ ꯑꯃꯗ ꯆꯪꯉꯤꯕ ꯃꯥꯒꯤ ꯏꯁꯤꯡ ꯅꯨꯡꯁꯤꯠ ꯑꯗꯒꯤ ꯀꯔꯤ ꯍꯥꯏꯅꯤ ꯂꯩꯍꯥꯎ ꯀꯔꯤ ꯃꯈꯩꯁꯤ ꯂꯣꯏꯅ ꯊꯣꯛꯈ꯭ꯔꯒ ꯑꯇꯣꯞꯄ ꯄꯥꯝꯕꯤꯗ ꯑꯗꯨꯃꯥꯏꯅ ꯁꯣꯛꯂꯛꯄ ꯑꯗꯨꯁꯨ ꯌꯥꯎꯗꯕ ꯅꯠꯇꯦ ꯑꯗꯨꯁꯨ ꯌꯥꯎꯔꯤꯕꯅꯤ ꯑꯗꯨꯗꯨꯅ ꯑꯩꯈꯣꯏꯅ ꯐꯖꯩ ꯍꯥꯏꯔꯒ ꯐꯖꯩ ꯍꯥꯏꯔꯒꯁꯨ ꯑꯩꯈꯣꯏꯅ ꯐꯖꯅ ꯌꯦꯡꯗꯅ ꯑꯗꯨꯃꯥꯏꯅ ꯇꯧꯕ ꯌꯥꯕ ꯅꯠꯇꯦ ꯑꯗꯒꯤ ꯄꯥꯝꯕꯤ ꯈꯔꯗꯤ ꯃꯐꯝ ꯑꯃꯗ ꯍꯧ ꯐꯖꯅ ꯍꯧ ꯇꯥꯔꯒꯁꯨ ꯑꯦꯅꯤ ꯃꯐꯝ ꯑꯃꯗ ꯍꯥꯏꯗꯤ ꯃꯐꯝ ꯑꯃꯗ ꯍꯦꯛꯇ ꯍꯧꯅꯤ ꯍꯥꯏꯕꯁꯨ ꯂꯩꯇꯦꯗꯅ ꯍꯥꯏꯗꯤ ꯁꯝꯅ ꯍꯥꯏꯔꯕꯗ ꯑꯩꯈꯣꯏꯒꯤ ꯂꯝꯁꯤꯗ ꯁꯦꯝ ꯄꯥꯝꯕꯤ ꯊꯥꯕꯁꯤ ꯌꯥꯝꯅ ꯃꯥꯏ ꯄꯥꯛꯄ ꯉꯝꯗꯦꯕ ꯍꯥꯏꯗꯤ ꯁꯦꯝ ꯄꯥꯝꯕꯤ ꯍꯥꯏꯁꯤꯗꯤ ꯑꯌꯤꯡꯕ ꯃꯐꯝꯗ ꯄꯥꯝꯃꯦ ꯃꯥꯗꯤ ꯑꯁꯥꯕ ꯂꯝꯁꯤ ꯄꯥꯝꯗꯦꯕ ꯑꯗꯨꯅ ꯑꯩꯈꯣꯏꯅ ꯁꯦꯝ ꯄꯥꯝꯕꯤꯗꯨ ꯁꯤꯗ ꯊꯥꯅꯕ ꯍꯣꯠꯅꯕ ꯇꯥꯔꯒꯁꯨ ꯁꯦꯝ ꯄꯥꯝꯕꯤꯗꯨꯗꯤ ꯍꯧꯕ ꯇꯥꯔꯒꯁꯨ ꯇꯉꯥꯏꯐꯗꯅ ꯑꯩꯈꯣꯏꯅ ꯌꯥꯝꯅ ꯃꯥꯒꯤ ꯁꯦꯕꯥ ꯁꯦꯕꯤꯗꯨ ꯇꯧꯕꯤꯔꯒ ꯍꯧꯕ ꯇꯥꯔꯒꯁꯨ ꯃꯥꯒꯤ ꯃꯍꯥꯎꯗꯣ ꯋꯥꯠꯄ ꯌꯥꯏꯌꯦꯕ ꯍꯥꯏꯗꯤ ꯃꯥꯒꯤ ꯀꯩꯅꯣꯗꯨꯗ ꯆꯥꯎꯕꯒꯤ ꯃꯥꯒꯤ ꯁꯥꯏꯖ ꯍꯥꯏꯒꯗ꯭ꯔꯥ ꯑꯗꯒꯤ ꯃꯁꯛ ꯃꯑꯣꯡꯗꯨꯗ ꯋꯥꯠꯄ ꯌꯥꯏꯌꯦꯕ ꯃꯤꯒꯤ ꯂꯝꯗꯨꯗ ꯉꯥꯡꯁꯛ ꯉꯥꯡꯉꯒ ꯃꯍꯤꯗꯨ ꯖꯨꯔꯨ ꯖꯨꯔꯨ ꯊꯣꯛꯑꯒ ꯄꯥꯟꯕ ꯄꯣꯠꯇꯣ ꯑꯩꯈꯣꯏꯒꯤ ꯂꯝꯗ ꯄꯨꯔꯛꯀꯥꯟꯗꯗꯤ ꯁꯤꯒꯪꯅꯔꯒ ꯆꯥꯎꯕ ꯉꯝꯗꯅ ꯑꯗꯨꯃꯥꯏꯅ ꯇꯧꯕꯁꯨ ꯌꯥꯎꯋꯦꯕ ꯑꯗꯨꯅ ꯃꯥꯒꯤ ꯃꯥꯒꯤ ꯃꯁꯥ ꯃꯁꯥꯒꯤ ꯂꯩꯔꯤꯕ ꯃꯐꯝꯗꯨꯒꯤ ꯍꯥꯏꯗꯤ ꯆꯥꯅꯕ ꯃꯑꯣꯡꯗ ꯂꯣꯏꯅꯁꯨ ꯄꯥꯝꯕꯤ ꯅꯥꯄꯤ ꯁꯤꯡꯕꯤꯁꯤ ꯂꯣꯏꯅ ꯍꯧꯕ ꯑꯗꯨꯃꯥꯏꯅ ꯍꯥꯏꯅꯤꯡꯉꯤ
ꯍꯣꯏ ꯑꯗꯨꯅꯦ ꯍꯥꯏꯁꯦ ꯍꯥꯏꯗꯤ ꯃꯤ ꯃꯤ ꯃꯈꯜ ꯃꯈꯜꯅ ꯆꯤꯟꯖꯥꯛ ꯆꯥꯕ ꯃꯥꯟꯅꯗꯕ ꯑꯩꯈꯣꯏꯒꯤ ꯂꯝꯆꯠ ꯁꯥꯖꯠ ꯆꯠꯅ ꯀꯥꯡꯂꯣꯟ ꯑꯗꯩꯗꯤ ꯆꯠꯅꯕꯤ ꯃꯥꯟꯅꯗꯕꯒꯤ ꯃꯐꯝ ꯃꯐꯝ ꯈꯨꯗꯤꯡꯗ ꯃꯥꯏ ꯃꯥꯏ ꯀꯥꯡꯂꯨꯞ ꯀꯥꯡꯂꯨꯞ ꯄꯨꯟꯁꯤꯟꯅꯔ ꯇꯥꯕ ꯑꯗꯨꯃꯥꯏꯅ ꯄꯥꯝꯕꯤ ꯁꯥ ꯉꯥꯁꯤꯡꯁꯤꯁꯨ ꯑꯗꯨꯃꯥꯏꯅ ꯂꯣꯏꯅ ꯇꯧꯔꯤꯅꯦꯕ ꯑꯗꯨꯅ ꯑꯩꯒꯤ ꯋꯥꯈꯜꯗꯗꯤꯅꯦ ꯀꯔꯤꯒꯨꯝꯕ ꯄꯣꯠ ꯑꯃ ꯐꯖꯩ ꯑꯗꯨ ꯇꯧꯋꯦꯅꯅꯦ ꯄꯨꯊꯣꯛ ꯄꯨꯁꯤꯟ ꯇꯧꯔꯒ ꯑꯗꯨꯃꯥꯏꯅ ꯑꯀꯥꯏꯕ ꯂꯥꯛꯀꯗꯧꯕ ꯁꯔꯨꯛꯄꯨꯗꯤꯅꯦ ꯑꯩꯈꯣꯏꯒꯤ ꯂꯩꯔꯤꯕ ꯑꯩꯅ ꯑꯩꯅ ꯂꯩꯔꯤꯕ ꯃꯐꯝꯁꯦ ꯁꯤꯗꯅꯦ ꯍꯦꯟꯅꯅꯦ ꯐꯒꯠꯅꯕ ꯍꯦꯟꯅ ꯀꯩꯅꯣ ꯇꯧꯅꯕ ꯑꯗꯨ ꯑꯣꯏꯅ ꯍꯣꯠꯅꯕꯅ ꯐꯩꯌꯦꯅ ꯑꯩꯗꯤ ꯈꯜꯂꯦꯕ ꯑꯗꯣ ꯍꯧꯖꯤꯛꯀꯥꯟꯗꯤ ꯌꯥꯝꯗꯤ ꯋꯥꯠꯂꯤ ꯋꯥꯠ ꯇꯥꯔꯒꯁꯨ ꯃꯤꯁꯤꯡꯁꯤꯅ ꯁꯨꯝ ꯂꯥꯏꯔꯤꯛ ꯂꯥꯏꯁꯨ ꯍꯩꯅꯔꯛꯄꯁꯨ ꯇꯧꯕ ꯑꯗꯨꯝꯕꯒꯤ ꯆꯥꯡꯁꯦ ꯍꯦꯟꯒꯠꯂꯛꯄꯗꯒꯤ ꯑꯗꯨꯝ ꯎ ꯅꯨꯡ ꯊꯥꯕ ꯈꯣꯠꯄ ꯑꯗꯨꯃꯥꯏꯅ ꯇꯧꯕꯒꯤ ꯆꯥꯡꯁꯤꯁꯨ ꯍꯦꯟꯒꯠꯂꯦ ꯑꯗꯨꯅ ꯑꯏꯪ ꯑꯁꯥꯒꯤ ꯈꯜꯁꯦ ꯁꯤ ꯈꯔ ꯍꯦꯟꯅ ꯄꯥꯛꯇꯛꯅꯅꯅꯦ ꯁꯨꯃꯥꯏꯅ ꯁꯤꯒꯤ ꯑꯐꯕ ꯂꯝꯕꯤ ꯑꯐꯕ ꯍꯩꯅꯕꯤ ꯑꯗꯩꯗꯤ ꯑꯐꯕ ꯊꯕꯛꯁꯦ ꯁꯟꯗꯣꯛꯑꯒꯅꯤ ꯑꯩꯈꯣꯏꯁꯦ ꯎꯃꯪ ꯋꯥꯃꯪꯒꯤ ꯀꯩꯅꯣ ꯀꯣꯛꯊꯣꯛꯄ ꯈꯣꯠꯄ ꯇꯧꯔꯤꯕꯁꯦ ꯑꯝꯇ ꯁꯦꯝꯒꯠꯅꯕ ꯈꯣꯠꯅꯕ ꯍꯣꯠꯅꯔꯒꯅꯤ ꯑꯏꯪ ꯑꯁꯥꯏ ꯈꯥꯎꯖꯦꯜꯝꯇ ꯃꯥꯟꯅꯅꯕ ꯍꯣꯠꯅꯗ꯭ꯔꯗꯤꯀꯣ ꯍꯧꯖꯤꯛꯀꯥꯟꯗꯤ ꯌꯥꯝꯅ ꯑꯋꯥꯕ ꯃꯥꯏꯌꯣꯛꯅꯔꯦ ꯍꯥꯏꯇꯥꯔꯦ ꯏꯁꯤꯡ ꯏꯁꯤꯡ ꯅꯣꯡ ꯈꯔ ꯆꯨꯔꯒꯅ ꯍꯦꯛ ꯏꯁꯤꯡ ꯆꯥꯎꯕ ꯅꯣꯡ ꯍꯦꯛ ꯆꯨꯗ꯭ꯔꯒꯅ ꯏꯆꯥꯎ ꯏꯀꯪ ꯊꯣꯛꯄ ꯑꯗꯨꯝꯕ ꯃꯥꯟꯅꯗꯕ ꯍꯥꯏꯗꯤ ꯑꯣꯏꯔꯣꯏꯗꯕ ꯑꯣꯏꯔꯣꯏꯗꯕ ꯄꯣꯠꯇꯨ ꯑꯣꯏꯔꯛꯄꯒꯤ ꯐꯤꯕꯝ ꯑꯃ ꯌꯥꯝꯅ ꯇꯣꯏꯅ ꯊꯣꯛꯂꯛꯑꯦꯕ ꯑꯗꯨꯗꯨꯅꯅꯦ ꯑꯁꯤ ꯑꯩꯈꯣꯏ ꯃꯌꯥꯝ ꯅꯔꯒ ꯑꯇ ꯇꯧꯗꯕꯗꯤ ꯌꯥꯗ꯭ꯔꯕꯅꯤ ꯇꯧꯔꯤꯁꯦ
ꯃꯥꯅꯦ ꯃꯥꯅꯦ ꯏꯇꯥꯅ ꯍꯥꯏꯔꯤꯕ ꯃꯐꯝꯗꯣ ꯌꯥꯝꯅ ꯆꯨꯝꯃꯦ ꯍꯧꯖꯤꯛꯇꯤ ꯆꯨꯔꯣꯏꯗꯕ ꯃꯇꯝꯗꯅ ꯅꯣꯡꯁꯤ ꯍꯦꯛ ꯆꯨꯔꯛꯄ ꯑꯗꯒꯤ ꯆꯨꯒꯗꯕ ꯃꯇꯝꯁꯤꯗꯅ ꯅꯣꯡꯁꯤ ꯍꯦꯛ ꯆꯨꯗꯅ ꯑꯩꯈꯣꯏꯒꯤ ꯑꯩꯈꯣꯏꯒꯤ ꯑꯩꯈꯣꯏꯒꯤ ꯊꯥꯔꯤꯕ ꯅꯥꯄꯤ ꯁꯤꯡꯕꯤ ꯑꯗꯒꯤ ꯂꯧꯎ ꯁꯤꯡꯎꯕꯒꯤ ꯈꯜꯗꯁꯨ ꯌꯥꯝ ꯐꯖꯅ ꯀꯥꯏꯔꯛꯄ ꯍꯥꯏ ꯇꯥꯔꯦ ꯌꯥꯝ ꯊꯤꯅ ꯀꯥꯏꯔꯛꯄ ꯍꯥꯏ ꯇꯔꯦ ꯍꯥꯏꯗꯤ ꯅꯣꯡ ꯆꯨꯒꯗꯕ ꯃꯇꯝꯗ ꯅꯣꯡꯗꯨ ꯆꯨꯗ꯭ꯔꯕꯅꯤꯅ ꯂꯣꯛꯀꯗꯕ ꯆꯍꯤꯗꯨꯃꯒꯤ ꯐꯧꯗꯨ ꯐꯖꯅ ꯂꯣꯛꯑꯔꯣꯏ ꯑꯗꯒꯤ ꯆꯨꯔꯣꯏꯗꯕ ꯃꯇꯝꯗ ꯅꯣꯡꯗꯨ ꯆꯨꯁꯤꯜꯂꯕꯅꯤꯅ ꯑꯇꯣꯞꯄ ꯂꯩꯔꯤꯕ ꯖꯤꯕ ꯄꯥꯟꯕ ꯊꯋꯥꯏ ꯄꯥꯟꯕ ꯅꯥꯄꯤ ꯁꯤꯡꯕꯤ ꯃꯈꯩꯁꯤꯗ ꯂꯣꯏꯅ ꯈꯜꯁꯤ ꯀꯥꯏꯔꯛꯄ ꯍꯥꯏꯇꯥꯔꯦ ꯑꯗꯨꯅ ꯍꯥꯏꯗꯤ ꯆꯍꯤ ꯑꯃꯒꯤ ꯁꯤꯒꯤ ꯃꯇꯝꯗ ꯁꯤꯒꯤ ꯄꯣꯠꯁꯤ ꯊꯥꯒꯗꯕ ꯑꯗꯒꯤ ꯁꯤꯒꯤ ꯁꯤꯒꯤ ꯁꯤꯒꯤ ꯄꯥꯝꯕꯤꯁꯤꯅ ꯀꯩꯅꯣ ꯅꯣꯡꯖꯨ ꯊꯥꯗ ꯊꯥꯕ ꯌꯥꯗꯦ ꯍꯥꯏꯅ ꯑꯗꯨꯃꯥꯏꯅ ꯇꯣꯉꯥꯟ ꯇꯣꯉꯥꯟꯕꯁꯤ ꯂꯩꯔꯤ ꯅꯤꯅ ꯑꯩꯈꯣꯏꯒꯤ ꯑꯩꯈꯣꯏꯒꯤ ꯎ ꯋꯥ ꯌꯥꯟꯊꯠꯂꯛꯄ ꯑꯗꯨꯒ ꯃꯤꯑꯣꯏꯕꯅ ꯁꯨꯝ ꯆꯥꯎꯈꯠꯄ ꯍꯦꯜꯂꯛꯄꯒꯤ ꯍꯥꯏꯇꯥꯔꯦ ꯑꯁꯤꯒꯨꯝꯕ ꯃꯌꯥꯝꯁꯤꯅ ꯍꯥꯟꯅꯒꯤ ꯍꯥꯟꯅꯒꯤ ꯄ ꯄ꯭ꯔꯀꯤꯇꯤ ꯂꯩꯖꯔꯝꯃꯤꯕ ꯍꯋꯥ ꯅꯨꯡꯁꯤꯠ ꯃꯈꯩꯁꯤ ꯑꯏꯤꯡ ꯑꯁꯥ ꯒꯤ ꯅꯣꯡ ꯆꯨꯕꯒꯤ ꯆꯥꯡꯁꯤ ꯀꯥꯏꯔꯛꯄꯅ ꯃꯔꯝ ꯑꯣꯏꯔꯒ ꯃꯊꯪ ꯃꯊꯪ ꯄꯨꯂꯞ ꯁꯣꯛꯂꯛꯏ ꯍꯥꯏꯔꯤꯕ ꯇꯧꯔꯤꯁꯦ ꯑꯗꯨ ꯐꯔꯦ ꯃꯔꯨꯞ ꯍꯌꯦꯡ ꯃꯇꯥꯡ ꯆꯥꯕ ꯑꯃꯗ ꯑꯃꯨꯛ ꯁꯨꯃꯥꯏꯅ ꯅꯨꯡꯉꯥꯏ ꯅꯨꯡꯉꯥꯏꯕ ꯋꯥꯔꯤ ꯑꯃꯨꯛ ꯈꯟꯅꯁꯤꯀꯣ
ꯍꯣꯏ ꯌꯥꯏꯌꯦ ꯈꯟꯅꯁꯦ ꯃꯇꯝ ꯃꯇꯝꯒꯤ ꯑꯩꯈꯣꯏ ꯁꯨꯃꯥꯏꯅ ꯍꯥꯏꯗꯤ ꯑꯈꯪ ꯈꯪꯗ ꯇꯥꯊꯣꯛ ꯇꯥꯁꯤꯟ ꯇꯧꯅꯔ ꯇꯧꯕ ꯍꯥꯏꯁꯤꯅ ꯑꯩꯈꯣꯏ ꯃꯌꯥꯝ ꯄꯨꯟꯅ ꯑꯐꯕ ꯍꯥꯏꯕꯗꯨ ꯑꯣꯏꯃꯤꯟꯅꯗꯣꯏꯅꯤ ꯍꯥꯏꯔꯤꯕ ꯑꯗ ꯁꯨꯃꯥꯏꯅ ꯑꯩꯈꯣꯏ ꯃꯁꯦꯟ ꯁꯨꯃꯥꯏꯅ ꯇꯥꯊꯣꯛ ꯇꯥꯁꯤꯟ ꯇꯧꯅꯔꯒ ꯈ ꯈ ꯇꯧꯕ ꯅꯠ ꯇ꯭ꯔꯒꯗꯤ ꯑꯗꯨꯁꯨ ꯑꯃꯨꯛ ꯆꯥꯎꯈꯠꯄ ꯑꯐꯕ ꯑꯐꯕꯔꯣꯝꯗ ꯆꯪꯁꯤꯟꯕ ꯍꯥꯏꯁꯨ ꯌꯥꯔꯣꯏꯗꯣꯏꯅꯤ ꯏꯁꯥ ꯏꯁꯥꯒꯤ ꯇꯧꯅꯔꯒ ꯂꯩ ꯍꯥꯏꯕꯁꯤꯅꯁꯨ ꯌꯥꯔꯛꯇꯦꯗꯅ ꯑꯗꯨꯅ ꯁꯨꯃꯥꯏꯅ ꯃꯔꯨꯞꯅ ꯍꯥꯏꯒꯨꯝꯗꯅ ꯑꯗꯨꯝ ꯃꯇꯝ ꯃꯇꯝꯒꯤ ꯑꯗꯨꯝ ꯋꯥꯔꯤ ꯋꯥꯇꯥꯏ ꯁꯥꯟꯅꯕ ꯈꯠꯅꯕ ꯑꯗꯨꯝ ꯇꯧꯁꯤ ꯌꯥꯏꯌꯦ
ꯐꯔꯦ ꯐꯔꯦ ꯑꯗꯨꯗꯤ ꯊꯝꯃꯒꯦꯀꯣ
ꯍꯣ ꯍꯣ ꯍꯣꯏ꯫